ꯏꯌꯥꯝꯕ
ꯑꯁ ꯀꯩꯅꯣ ꯇꯧꯗꯅ ꯑꯩꯅ ꯅꯥꯀꯣꯡ ꯊꯦꯡꯕꯗꯅꯦ
ꯍ ꯍꯥ
ꯀꯩꯅꯣꯗꯣ ꯑꯃ ꯗꯇꯥ ꯊꯥꯕꯒꯤꯗꯣ
ꯑꯥ
ꯑꯗꯨꯗ ꯅꯝꯁꯤꯜꯂꯨꯗꯅ ꯇꯠ ꯂꯩꯒ꯭ꯔꯦꯅꯦ ꯀꯣꯜ
ꯍ
ꯈꯤꯇꯪ ꯃꯥꯡꯉ꯭ꯔꯦ ꯅꯨꯡꯉꯥꯏꯇꯦ
ꯃꯥꯅꯦ ꯃꯥꯅꯤ ꯌꯥꯔꯁꯦ ꯀꯔꯤꯕ ꯑꯃ ꯃꯃꯥꯡꯒꯤ ꯑꯃ ꯃꯐꯝꯗꯣ ꯄꯔꯤꯕ ꯖꯒꯥ ꯑꯃ ꯇꯤꯂꯤꯝꯔꯥꯔꯣꯝꯗ ꯂꯩꯔꯤꯕꯗꯣ
ꯇꯤꯗꯤꯗ ꯂꯩꯕꯤꯗꯣ ꯏꯃꯥꯟꯅꯕ ꯈꯔꯅꯦ ꯆꯠꯂꯦꯕ ꯃꯣꯏ ꯍꯥꯟꯅ
ꯑꯥ
ꯑꯗꯣ ꯃꯣꯏ ꯍꯟꯆꯠꯂ ꯐꯖꯅ ꯕꯣꯜ ꯇꯧꯔꯛꯄꯒꯤ ꯃꯇꯝꯗꯣ ꯐꯖꯅ ꯄꯥꯔꯇꯤꯒ ꯇꯧꯗꯨꯅ ꯌꯦꯡꯈ꯭ꯔꯤꯕ ꯅꯨꯡꯉꯥꯏꯅ ꯀꯩꯅꯣ ꯃꯣꯏ ꯅꯣꯡꯉꯥꯜꯂꯒ ꯍꯜꯂꯛꯑꯦꯕꯀꯣ ꯑꯩꯈꯣꯏꯁꯨ ꯍꯣꯏ ꯀꯥꯡꯪꯕꯨꯨꯗ ꯑꯩꯈꯣꯏ ꯃꯔꯤ ꯃꯉꯥ ꯆꯠꯂꯦꯗꯅ ꯑꯗꯨꯒ ꯐꯖꯅ ꯄꯦꯛ ꯇꯧꯁꯜꯂꯦꯗꯅꯀꯣ ꯆꯥꯒꯗꯕ ꯊꯛꯀꯗꯕ ꯃꯌꯥꯝꯁ ꯁꯤꯁꯤꯡꯗꯣ
ꯑꯥ
ꯑꯗꯨꯒ ꯀꯩꯅꯣ ꯇꯧꯔꯁꯦꯕ ꯐꯤ ꯑꯉꯧꯕꯗ ꯄꯨꯔꯛꯦꯗꯅ ꯄ꯭ꯔꯣꯖꯦꯛꯁ ꯑꯗꯣ ꯀꯥꯞꯊꯣꯛꯑꯒ ꯐꯖꯅ ꯅꯨꯃꯤꯠꯇꯣꯡꯗꯤ ꯕꯣꯜ ꯅꯨꯡꯉꯥꯏꯕ ꯅꯨꯃꯤꯠ ꯍꯥꯏꯇꯥꯔꯦ
ꯑꯣ
ꯑꯗꯨꯗ ꯇꯣꯒꯥꯏꯔꯁꯦꯕ
ꯆꯥꯕ ꯍꯥꯏꯗ ꯅꯪꯅ ꯍꯧꯖꯤꯛ ꯄꯦꯛ ꯇꯧꯕ ꯍꯥꯏꯗꯣ ꯑꯩꯣꯏ ꯀꯩꯅꯣꯝ ꯍꯪꯅꯤꯡꯕ ꯑꯃ ꯂꯩꯔꯦ ꯃꯣꯏ ꯑꯗꯨꯒꯤ ꯃꯐꯝꯗꯨꯗꯗꯤ ꯊꯣꯡꯕ ꯊꯥꯛꯄ ꯑꯩꯈꯣꯏꯅ ꯍꯥꯏꯗꯤ ꯂꯩꯗꯅ ꯂꯣꯛꯇꯥꯛꯇꯅ ꯑꯃ ꯐꯦꯁꯤꯂꯤꯇꯤꯁꯦ ꯐꯃꯨꯡ ꯑꯗꯒꯤ ꯒ꯭ꯌꯥꯁ ꯄꯨꯈꯝ ꯇꯦꯡꯀꯣꯠ ꯂꯣꯏꯅ ꯄꯤꯗꯅ ꯏꯁꯤꯡ ꯑꯐꯕꯐꯥꯎ ꯂꯣꯏ ꯄꯤꯗ꯭ꯔꯥ
ꯄ ꯄ ꯑꯗꯨꯃꯥꯏꯅ ꯂꯣꯏ ꯄꯤꯕꯤꯅꯦ ꯍꯧꯖꯤꯛꯀꯤꯗꯨꯁꯨ ꯍꯧꯖꯤꯛꯀꯤꯗꯨꯁꯨ ꯂꯣꯏ ꯄꯤꯔꯦꯗꯅ ꯁꯥꯕꯊ ꯏꯁꯤꯡ ꯀꯒꯥꯔꯤ ꯈ ꯑꯗꯨꯅ ꯂꯣꯏꯅ ꯇꯧꯗꯣꯏꯕ ꯀꯩꯅꯣ ꯇꯧꯗꯣꯏꯅꯤ ꯎꯝ ꯃꯣꯏ ꯂꯣꯏ ꯇꯧꯔꯤꯅ ꯀꯣꯜ ꯂꯤꯛ ꯅꯨꯡꯒꯤ ꯒ꯭ꯌꯥꯁ ꯅꯨꯡ ꯃꯣꯏꯗ ꯂꯣꯏ ꯄꯤꯗꯣꯏꯅꯦꯕꯀꯣ ꯑꯩꯈꯣꯏꯅ ꯅꯨꯃꯤꯠꯇꯨꯒꯤ ꯋꯥꯏꯕꯒꯤ ꯒ꯭ꯌꯥꯁ ꯀꯤꯠꯆꯟ ꯁꯤꯖꯤꯟꯅꯕꯒꯤ ꯄꯩꯁꯥꯗꯣ ꯑꯗꯨꯝ ꯄꯤꯔꯅꯤꯗꯅ ꯑꯗꯨꯒ ꯑꯩꯈꯣꯏꯅ ꯂꯧꯕꯒꯤ ꯔꯨꯝ ꯃꯁꯤꯡ ꯔꯨꯝꯗꯣ ꯑꯃ ꯂꯧꯔꯦꯑꯅꯤ ꯂꯧꯔꯦꯀꯣ ꯑꯗꯨꯃꯥꯏꯅ ꯃꯤ ꯃꯁꯤꯡꯗꯨꯒꯤ ꯌꯣꯕꯟ ꯊꯕ ꯂꯩꯔꯤꯕ ꯔꯨꯝꯗꯨꯗ ꯑꯩꯈꯣꯏ ꯆꯟꯒꯗꯕꯗꯣ ꯂꯧꯔꯒ ꯏꯁꯇꯦ ꯇꯧꯗꯣꯏꯕ ꯑꯗꯨꯒ ꯆꯞ ꯆꯥꯗꯅ ꯑꯩꯈꯣꯏꯒꯤ ꯂꯥꯡꯕꯩ ꯀꯨꯁꯤ
ꯑ ꯏꯁꯩ ꯅꯅꯨꯡꯃꯥꯏ ꯂꯣꯏ ꯊꯥꯕ ꯃꯤ ꯊꯤꯟꯕ ꯂꯥꯡꯕ ꯑꯗꯨꯩꯗꯤ ꯀꯔꯤꯝ ꯇꯧꯗꯕꯤ
ꯀꯔꯤꯝ ꯇꯧꯗꯕꯤꯗ ꯑꯩꯈꯣꯏꯒꯤ ꯋꯥꯔꯜ ꯀꯞ ꯍꯧꯗ꯭ꯔꯤꯉꯩꯗꯗꯤ ꯏꯁꯩ ꯅꯣꯡꯃꯥꯏ ꯇꯥꯗꯅ ꯆꯥꯛ ꯏꯁꯤꯡ ꯊꯣꯡꯗꯅ ꯅꯨꯡꯉꯥꯏꯅ ꯏꯟꯖꯣꯏ ꯇꯧꯔꯅꯤꯗꯅ ꯑ ꯄꯤꯀꯞ ꯇꯥꯏꯃꯤꯡꯗꯣ ꯑꯗꯨꯗꯨꯗ ꯃꯆꯥꯃ ꯀꯩ ꯄ ꯄꯤ ꯆꯤꯡꯅꯦꯗꯅ ꯀ ꯃꯅꯨ ꯃ ꯧꯗꯨꯒ ꯆꯤꯈꯥꯏꯔꯒ
ꯌꯥꯏ ꯀ ꯉꯗꯅꯤ ꯀ ꯌꯥꯏꯌꯦ ꯑꯗꯨꯏ ꯌꯥꯏꯌꯦꯦ ꯍꯟꯇꯛ ꯁꯟꯗꯤ ꯉꯜꯂꯤꯉꯩ ꯇꯧꯁꯜꯍꯧꯁꯦ ꯃꯤ ꯅ ꯍꯥꯟꯖꯤꯟꯈꯤꯗꯅꯅꯦ
ꯇꯧꯗꯅꯅꯤ ꯇꯧꯗꯅꯅꯤꯣ ꯑꯗꯣ ꯁꯟꯗꯦꯗ ꯀꯔꯝꯕ ꯇꯤꯝ ꯇꯥꯒꯦꯗꯣ
ꯑꯥ
ꯌꯦꯦꯡꯊꯣꯛꯑꯁꯦ ꯅꯨꯡꯉꯥꯏꯅ ꯑꯩꯈꯣꯏꯅ ꯄꯥꯝꯖꯕ ꯇꯤꯝꯗꯣ ꯑꯗꯨ ꯑꯣꯏꯒꯗ꯭ꯔꯥ ꯑꯗꯣ ꯌꯦꯡ ꯊꯣꯖ
ꯑꯣ ꯁꯥꯔ ꯌꯥꯏ ꯀꯩꯅꯣ ꯊꯤꯅ ꯌꯥꯏ ꯉꯥꯏꯍꯥꯛꯈꯩꯁꯨ ꯀꯅꯥ ꯀꯅꯥꯅꯣ ꯏꯃꯥꯟꯅꯕ ꯃꯅꯌꯥꯝ ꯂꯩꯗꯥꯏꯅꯦ ꯑꯗꯨꯗ ꯑꯗꯨ ꯃꯣꯏꯗꯨꯁꯨ ꯍꯥꯏꯖꯤꯜꯂꯁꯦ ꯃꯣꯏꯁꯨ ꯁꯇꯔꯗꯦꯔꯥ ꯁꯟꯗꯦꯔ ꯑꯁꯤ ꯃꯣꯏꯁꯨ ꯁꯟꯗꯦꯗꯤ ꯁꯥꯡꯉꯝꯒꯅꯤ ꯇꯥꯃꯣꯏ
ꯑ
ꯁꯟꯗꯦ ꯁꯪꯕꯅꯤꯅ ꯍꯥꯏꯖꯤꯜꯂꯒ ꯄꯨꯂꯞ ꯄꯨꯟꯕ ꯌꯥꯕ ꯑꯣꯏꯗꯀꯣ ꯃꯣꯏ ꯃꯣꯏ ꯊꯕꯛ ꯂꯩꯇ ꯇꯥꯔꯒꯗꯤ ꯑꯩꯈꯣꯏ ꯄꯨꯂꯞ ꯑꯩꯈꯣꯏ ꯑꯃꯅꯤ ꯑꯈꯛ ꯆꯠꯄꯗꯨ ꯅꯨꯡꯉꯥꯏꯇꯦꯕ ꯇꯔꯨꯛ ꯇꯔꯦꯠꯀ ꯁꯨꯔꯒ ꯒꯥꯔꯤ ꯑꯝꯗ ꯄꯨꯂꯞ ꯒꯥꯔꯤ ꯑꯅꯤ ꯇꯧꯔꯒ ꯅꯠꯇ꯭ꯔꯒꯁꯨ ꯑꯍꯨꯝ ꯇꯧꯔꯒ ꯄꯨꯂꯞ ꯆꯥꯃꯤꯟꯅꯔꯨꯕꯒ ꯃꯦꯁꯀꯗꯨꯣ ꯌꯦꯡꯉꯒ ꯐꯖꯅ ꯌꯦꯡ ꯍꯜꯂꯛ ꯌꯥꯏꯗꯅ ꯑ ꯑꯗꯣ ꯑꯗꯨꯃꯥꯏꯅ ꯇꯧꯁꯤ ꯀꯩꯅꯣ ꯃꯣꯏꯁꯨ ꯍꯥꯏ ꯜ ꯑꯁꯦ ꯒ꯭ꯔꯨꯞ ꯑꯩꯈꯣꯏ ꯒ꯭ꯔꯨꯞ ꯑꯃ ꯂꯩꯇꯦ
ꯂꯩ ꯂꯩ ꯑꯩꯈꯣꯏ ꯒ꯭ꯔꯨꯞꯇꯨꯗ ꯄꯥꯎ ꯍꯧꯗꯣꯛꯑꯁꯦ ꯑꯗꯨꯒ ꯇꯧꯋꯥꯏꯔꯒꯦ ꯑꯗꯨꯅ ꯆꯩꯠꯅꯕ ꯊꯣꯛꯑꯁꯨ ꯑꯩꯈꯣꯏ ꯄꯔ ꯑꯇꯤ ꯑꯃꯗꯤ ꯅꯤꯒꯥ ꯌꯥꯔꯦꯗꯅ
ꯌꯥꯏ
ꯃꯤꯅ ꯍꯦ ꯖꯥ ꯂꯥꯛ ꯇꯨꯝ ꯃꯑꯣꯡꯗ
ꯑꯩ ꯃꯤꯅ ꯍꯦꯟꯖꯜꯂꯛꯄꯁꯦ ꯑꯩꯗꯤ ꯄꯥꯝꯗꯤ ꯄꯥꯝꯗꯦꯍꯦ ꯑꯩꯈꯣꯏꯅꯒ ꯍꯦꯟꯖꯤꯟꯕꯗꯨꯅꯤ ꯑꯩꯈꯣꯏꯅ ꯄꯥꯝꯃꯤꯁꯦ
ꯂꯩꯔꯛ ꯂꯩꯔꯝꯕꯥ ꯋꯥꯏꯁꯤꯟꯒꯗꯕꯅꯤ ꯑꯗꯨꯗꯗꯤ ꯖꯄ ꯂꯥꯑꯣꯅꯥ
ꯀꯩꯅꯣ ꯆꯥꯛ ꯏꯁꯤꯡ ꯆꯥꯔꯨꯔꯕ ꯀꯃꯥꯏ ꯇꯧꯔꯒꯦ
ꯆꯥꯛ ꯏꯁꯤꯡꯗꯤ ꯆꯥꯗ꯭ꯔꯤꯗ ꯂꯣꯏꯕꯨꯗꯤ ꯂꯣꯏꯔꯕꯅꯦ ꯆꯥꯅꯤꯡꯗ꯭ꯔꯤꯅ ꯂꯩꯔꯝꯕ ꯆꯥꯗ ꯅꯣꯏꯗꯤ ꯆꯥꯔꯕꯣ
ꯆꯥꯗ꯭ꯔꯤꯌꯦ ꯑꯩꯈꯣꯏꯗꯤ ꯊꯣꯡꯃꯗꯤ ꯊꯣꯡꯒꯠꯈ꯭ꯔꯦ ꯑ ꯊꯣꯡꯃꯗꯤ ꯊꯣꯡꯈ꯭ꯔꯦ ꯑꯩꯈꯣꯏ ꯃꯥꯅ ꯊꯣꯡꯈ꯭ꯔꯦ ꯑꯥ ꯀꯩ ꯇꯧꯔꯦ ꯏꯔꯣꯝꯕ ꯑꯃꯅꯦ ꯀꯥꯡꯍꯧ ꯉꯥꯔꯤꯈꯥ ꯉꯁꯥꯏ ꯑꯌꯨꯛ ꯉꯥ ꯆꯥꯏꯌꯦ ꯑ ꯅꯤ ꯍꯣꯏ ꯀꯔꯤ ꯍꯣꯏ ꯂꯥꯛꯑꯦꯅ ꯑꯗꯣ ꯃꯣꯏ ꯂꯥꯛꯑꯝꯕꯒꯤ ꯉꯥꯅꯦ ꯑꯗꯒꯤ ꯉꯁꯥꯏ ꯌꯦꯟꯁꯨ ꯈꯔ ꯊꯣꯡꯕ ꯑꯗꯨ ꯈꯔ ꯂꯦꯝꯃꯦ ꯉꯥꯔꯤꯡꯈꯥꯗ ꯂꯧꯍꯧꯁꯦꯅ ꯉꯥꯔꯤꯡꯈꯥꯗꯒꯨꯝꯒ ꯇꯧꯔꯒ ꯆꯥꯔꯁꯦꯅ ꯃꯁꯤꯇꯤ ꯑꯗꯨꯃꯥꯏꯅ ꯂꯩꯗꯣꯔꯦ
ꯑꯁ ꯁꯥꯒꯠꯂꯛꯄꯁꯤꯗꯐꯣ ꯊꯥꯎ ꯊꯨꯝꯒ ꯆꯥꯕꯁꯦ
ꯎꯝ
ꯌꯎ ꯉꯝꯗ꯭ꯔꯔꯤꯅꯦ ꯍꯣꯏ ꯑꯩꯈꯣꯏꯒꯤ ꯀꯩꯅꯣ ꯇꯧꯕꯗꯣ ꯑꯥ ꯈꯤꯇꯡ ꯁꯧꯒ꯭ꯔꯤ ꯑꯃ ꯊꯣꯡꯉꯒ ꯀꯥꯡꯉꯧ ꯉꯧꯕꯒꯨꯝꯕ ꯏꯔꯣ ꯑꯃ ꯇꯧꯔꯒ ꯉꯥ ꯑꯇꯥꯎꯕ ꯑꯃ ꯁꯥꯕꯒꯨꯝꯕ ꯑꯗꯨ ꯑꯗꯨꯒꯕ ꯑꯗꯨꯗ ꯇꯧꯔꯛꯄ ꯀꯥꯡꯁꯣꯏ ꯇꯔꯨ ꯃꯣꯔꯣꯛ ꯊꯥꯡꯖꯤꯡ ꯃꯣꯔꯣꯛ ꯁꯤꯡꯖꯨꯗꯣ ꯁꯨꯔꯠ ꯀꯦꯅꯥ ꯉꯥ ꯑꯇꯥꯑꯣꯕ ꯑꯃ ꯆꯥꯔ ꯍꯥꯎꯕꯁꯤꯗꯤ ꯄꯣ ꯁꯔꯦꯡ ꯅꯥꯄꯤ ꯍꯦꯟꯗꯦꯍꯦ
ꯆ ꯆꯣꯃꯦ
ꯃꯍꯥꯎ ꯑꯃꯃꯝꯅꯦ ꯍꯥꯏꯇꯥꯔꯦ ꯁꯔꯦꯡꯁꯨ ꯍꯥꯎꯋꯤꯀꯣ ꯑꯗꯨꯏꯁꯨ ꯁꯔꯦꯡꯗꯣ ꯅꯨꯡꯇꯤꯒꯤ ꯆꯥꯕꯗꯤ ꯉꯝꯃꯣꯏꯕ ꯅꯪꯗꯣ ꯀꯥꯟꯁꯣꯏ ꯑꯗꯨꯗꯤ ꯃꯣꯔꯝ ꯑꯗꯨꯗꯨꯒ ꯅꯨꯡꯇꯤꯒꯤ ꯁꯥꯎ ꯍꯥꯏꯕꯤꯕꯅꯤꯅ
ꯑꯦ ꯑꯗꯨꯗꯤ ꯀꯩꯅꯣꯅꯤ ꯀꯥꯡꯁꯣꯏꯗ ꯅꯠꯇ꯭ꯔꯁꯨ ꯆꯥꯛꯇ ꯆꯥꯛꯋꯥꯥꯏꯗ ꯑꯂꯨꯕꯨ ꯉꯥꯟꯈ꯭ꯔꯁꯨ ꯑꯗꯨꯝ ꯌꯥꯕ ꯄꯣꯠꯅꯤꯅ
ꯅꯍ ꯂꯧꯣꯏ ꯌꯨꯝꯗ ꯊꯥꯏꯅ ꯆꯥꯛꯊꯪ ꯃꯌꯥꯏꯒꯤꯗ ꯂꯥꯛꯑꯝꯃꯒ ꯑꯩꯈꯣꯏꯅ ꯉꯥꯅꯨ ꯊꯧꯕ ꯆꯥꯕꯗꯣ
ꯑꯥ ꯑꯥ
ꯂꯥꯎꯑꯣꯏ ꯉꯧꯔꯒ
ꯑꯦ ꯑꯩꯗꯤ ꯍꯥꯏꯕꯅꯦ ꯑꯩꯈꯣꯏꯒꯤ ꯅꯥꯀꯟꯗ ꯂꯩꯕ ꯋꯥꯡ ꯆꯥꯎꯕ ꯑꯃ ꯂꯩꯗꯥꯏꯅꯦ ꯕꯣꯂꯤ ꯄ꯭ꯂꯦꯌꯔꯗꯣ
ꯑꯥ ꯑꯥ ꯑꯥ
ꯑꯗꯨ ꯑꯩ ꯂꯥꯛꯑꯣ ꯑꯩꯈꯣꯏ ꯁꯣꯝꯗꯁꯨ ꯍꯕꯣꯂꯤ ꯁꯥꯟꯅꯩ ꯅꯪ ꯑꯌꯨꯛ ꯅꯨꯡꯊꯤꯟ ꯅꯨꯡꯗꯥꯡ ꯋꯥꯏꯔꯝ ꯑꯗꯨꯗꯥꯏꯗꯒꯤ ꯂꯥꯛꯑꯣ ꯑꯩꯈꯣꯏꯗ ꯁꯦꯝꯇꯣꯛ ꯈꯣꯠꯇꯣꯛꯄ ꯂꯣꯏ ꯂꯣꯏꯔꯒ ꯁꯥꯟꯅꯊꯣꯛꯑꯒ ꯅꯪꯁꯨ ꯈꯪ ꯉꯥꯏꯥꯛꯇꯅꯤ ꯂꯣꯏꯅ ꯇꯧꯁꯤ ꯂꯥꯛꯑꯣꯅ ꯑꯩꯅ ꯍꯥꯏꯕꯅꯦ ꯁꯪꯗꯤ ꯍꯥꯏ ꯃꯥꯅ ꯏꯗ ꯀꯔꯤ ꯇꯧꯕ꯭ꯔꯣ ꯃꯥꯅꯤ
ꯃꯥꯗꯤꯅꯦ ꯅꯨꯄꯤꯗ ꯉꯝꯕ ꯑꯣꯏ ꯄ꯭ꯂꯔꯤ ꯄꯤ ꯑ ꯑꯗꯨ ꯆ ꯆꯠꯁꯤ ꯑꯗꯥ ꯆꯠꯁꯤꯅ ꯀꯩꯅꯣ ꯇꯧꯕꯗꯣ ꯑꯗꯨ ꯆꯠꯂꯔ
ꯑꯣ ꯍꯣ
ꯅꯨꯄꯤꯅ ꯀ ꯐꯤ ꯁꯥꯗꯤ ꯍꯥꯏꯕꯁ ꯇꯥꯕ ꯏꯇ ꯉꯁꯤꯗꯤ ꯌꯥꯏ ꯁꯤ ꯁꯦ ꯁꯥ ꯑꯃ ꯌꯦꯟ ꯑꯃ ꯉꯝꯒꯦ ꯆꯥꯁꯤ ꯈꯣꯠꯁꯤ ꯍꯥꯏꯗꯅ ꯀꯔꯤꯝꯃꯇ ꯍꯥꯏꯔꯛꯈꯤꯗ꯭ꯔꯦꯕ ꯑꯣ
ꯀꯩ ꯑꯦ ꯃꯟ꯭ꯔꯣ ꯑꯗꯨꯗꯤ ꯃꯥꯖꯣ ꯂꯩꯃꯤꯟꯅꯔꯒ ꯀꯩꯅꯣꯅꯦ
ꯅꯠꯇꯤꯅꯦ ꯑꯗꯨ ꯆꯥꯖꯦ ꯍꯥꯏ ꯄꯥꯜ ꯂꯥꯎ ꯆꯠꯈꯤꯕ ꯆꯦꯟꯕꯤ
ꯑꯣ ꯑꯗꯨꯗꯤ ꯃꯍꯥꯛ ꯃꯥꯏꯟ ꯌꯥꯝ ꯆꯦꯟꯖ ꯇꯧꯔꯤꯍꯦ
ꯎꯝ ꯅꯨꯅ ꯃꯣꯏꯨꯨ ꯈꯨꯗꯣꯡꯁꯦ ꯂꯩꯗꯅ ꯎꯨꯝꯗꯅ ꯁꯥꯟꯅ ꯂꯩꯈ꯭ꯔꯦꯣꯏ ꯃꯣꯏ ꯄꯨꯟꯁꯤꯁꯦ ꯋꯥꯔꯜ ꯀꯞꯀꯤ ꯕꯣꯜꯁꯦ ꯃꯉꯥꯏꯈ꯭ꯔꯦ
ꯑꯣ ꯑꯠꯆꯥ ꯃ ꯃꯥꯏꯀꯩ ꯈꯖꯤ ꯃꯛꯇ ꯄꯥꯏ ꯄꯥꯏ ꯆꯦꯟ ꯃꯤꯅꯤꯉꯦ ꯑꯗꯨꯗꯤ
ꯐꯨꯠꯕꯣꯜ ꯄ꯭ꯂꯦꯌꯔꯁꯤꯅ ꯇꯥꯎꯅꯤꯡꯕ ꯃꯑꯣꯡꯗ ꯄꯣ ꯀꯥꯎꯗ꯭ꯔꯥ ꯑꯗꯨꯃꯥꯏꯅ ꯃꯥꯒꯤꯁꯨꯃꯥꯏꯅ ꯐꯅ ꯃꯥꯕꯨ ꯂꯩꯅꯤꯡꯕ ꯃꯑꯣꯡꯗ ꯎꯔꯨ ꯎꯔꯨ ꯈꯨꯗꯣꯝꯕꯤꯗ ꯍꯥꯞꯄꯒ ꯂꯩꯔꯒ ꯁꯥꯟꯅ ꯂꯩꯗꯨꯅꯤ
ꯑꯣ ꯑꯠꯆꯥ
ꯈ꯭ꯋꯥꯥꯡ ꯅꯥꯗꯩ ꯃꯣꯂꯣꯝꯇ ꯂꯩꯔ ꯂꯥꯎ ꯍꯥꯏꯔꯗꯨꯣ ꯍꯦꯛ ꯆꯦꯟꯈꯤꯕ ꯌꯥꯈꯣꯣꯡ ꯍꯥꯏꯔꯖꯣ ꯑꯦ ꯑꯩ ꯂꯥꯛꯀꯦ ꯍꯥꯏꯔꯒ ꯑꯗꯨꯝ ꯆꯦꯟꯕꯤ ꯁꯤꯒꯤ ꯌꯗꯗ ꯂꯩꯦ
ꯑꯣ ꯀꯩ ꯇꯧꯕꯅꯤ ꯊꯣꯡ ꯉꯥꯛꯅꯕ ꯁꯟꯇ꯭ꯔꯤꯒꯨꯝꯕꯅꯤꯅꯦ ꯃꯥ ꯑꯗꯨꯗꯤ
ꯑꯝ ꯍꯉ ꯔꯤꯦ ꯍꯥꯏꯁꯦꯗ ꯑꯗꯣ ꯅꯣꯏ ꯏꯃꯥ ꯕꯕꯥꯈꯩꯗꯤ ꯍꯛꯆꯥꯡ ꯀꯃꯥꯏꯅ ꯇꯧꯔꯤꯒꯦ ꯀꯜꯂꯤꯕꯅꯣ ꯄꯇ꯭ꯔꯗ ꯕꯥꯗ
ꯀꯜꯂꯤꯌꯦ ꯊꯣꯏꯗꯣꯛꯄ ꯀꯔꯤꯝ ꯇꯧꯕ ꯂꯩꯇꯦ ꯑꯗꯨꯝ ꯍꯛꯆꯥꯡ ꯐꯔꯤ
ꯕꯕꯥꯕꯨ ꯁ ꯏꯁꯀꯨ ꯆꯠꯕ
ꯁ꯭ꯀꯨꯜꯁꯦ ꯑꯇꯣꯞꯄ ꯑꯇꯣꯞꯄ ꯑꯃꯒꯤꯗꯤ ꯔꯤꯇꯥꯌꯔ ꯆꯠꯂꯦ ꯒꯚꯔꯃꯦꯟ ꯅꯠꯇꯕꯅꯤ ꯔꯤꯇꯥꯌꯔ ꯍꯥꯏꯁꯦ ꯄ꯭ꯔꯥꯏꯚꯦꯠꯀꯤꯁꯨ ꯄꯤꯔꯦꯗꯅꯥ ꯍꯧꯖꯤꯛ ꯃꯣꯏ ꯀꯦꯊꯣꯂꯤꯛꯀꯤꯗꯤ ꯀꯦꯊꯣꯂꯤꯛꯅ ꯔꯤꯀꯛꯅꯥꯏꯁ ꯇꯧꯕꯅꯤꯗꯨꯗꯤ
ꯑꯥ
ꯍꯧꯖꯤꯛ ꯑꯗꯨꯝ ꯑꯉꯥꯡ ꯃꯆꯥ ꯁꯁ꯭ꯋꯥꯏꯗ ꯑꯩꯈꯣꯏꯒꯤ ꯌꯨꯝꯒꯤ ꯍꯦꯛ ꯃꯃꯥꯡꯂꯣꯝꯗ ꯑꯃ ꯂꯧꯕꯨꯛ ꯑꯃ ꯂꯩꯌꯦꯕꯀꯣ ꯑꯗꯨꯒꯤꯗ ꯃꯥ ꯇꯦꯛꯂꯤ ꯇꯦꯛꯂꯤ ꯑꯗꯨꯝ ꯄ꯭ꯔꯤꯟꯁꯤꯄꯥꯜ ꯑꯣꯏꯅ ꯑꯗꯨꯝ ꯄꯨꯔꯤ
ꯄ꯭ꯔꯤꯟꯁꯤꯄꯥꯜ ꯑꯣꯏꯅ ꯑꯗꯨꯝ ꯄꯨꯔꯤꯕ
ꯃ꯭ꯔꯤꯟꯁꯤꯄꯥꯜ ꯑꯣꯏꯅ ꯃꯣꯏꯅ ꯀꯩ ꯍꯥꯏꯅꯤ ꯇꯧꯕꯤꯅꯕꯕꯨꯗꯤ ꯀꯣꯑꯣꯗꯤꯅꯦꯇꯔꯁꯦ ꯌꯥꯝ ꯌꯥꯝꯃꯦꯕ ꯃꯣꯏꯒꯤ ꯊꯕꯛꯁꯦ ꯑꯗ ꯇꯧꯔꯤꯕ ꯍꯧꯗꯣꯛꯏꯕ ꯃꯤꯗꯨꯗꯤ ꯑꯇꯣꯞꯄ ꯊꯕꯛ ꯑꯃ ꯆꯠ ꯂꯩꯕ ꯍꯥꯏꯇꯥꯔꯦ ꯑꯗ ꯑꯩꯈꯣꯏꯄꯥꯅ ꯑꯣꯏꯅ ꯎꯝ
ꯁꯦꯅꯤꯌꯥꯔ ꯑꯣꯏꯅ ꯍꯥꯟꯅꯁꯨ ꯄꯨꯔꯛꯄꯅꯤꯅ ꯌꯦꯝꯕꯗꯣ ꯑꯗꯨ ꯑꯩꯁꯤ ꯄꯥꯣꯏ ꯄꯥꯏꯕ
ꯑꯥ
ꯅꯅꯥꯎꯄꯥ ꯑꯃꯒꯤ ꯀꯩꯅꯣ ꯇꯧꯕꯗꯨꯗꯤ ꯃꯈꯨꯠꯀꯛꯇ ꯐꯈ꯭ꯔꯕꯣ ꯁꯤꯇ ꯎꯗ꯭ꯔꯕꯣ ꯂꯦ
ꯐꯈ꯭ꯔꯦ ꯀꯩꯅꯩꯅ ꯇꯧꯗ꯭ꯦ
ꯎꯝ ꯑꯀꯟꯕ ꯄꯣꯠ ꯄꯥꯏꯕ ꯈꯣꯠꯄ ꯗ ꯅꯥꯟꯊꯣꯔꯛꯀꯅꯤ ꯍꯥꯏꯕ ꯂ
ꯀꯥꯏ ꯊꯣꯏꯗꯣꯛꯄ ꯑꯗꯨꯝꯕ ꯀꯔꯤꯝ ꯂꯩꯇ꯭ꯔꯦ ꯃꯥꯒꯤꯗꯣ ꯄꯤꯛꯏꯉꯥꯏꯗꯒꯤ ꯇꯧꯕꯅꯤꯅꯀꯣ ꯃꯁ ꯁꯥꯥꯖꯗ꯭ꯔꯣ ꯂꯩꯔꯛꯄꯅꯤꯅ ꯑꯗꯨꯝ ꯂꯣꯏꯅ ꯁꯧꯖꯤꯟꯅꯈ꯭ꯔꯦ ꯊꯣꯏꯗꯣꯛꯄ ꯀꯔꯤꯝ ꯇꯧꯗ꯭ꯔꯤ
ꯃꯥꯕꯨ ꯍꯟꯗꯛ ꯊꯕꯛ ꯆꯦꯅꯤ ꯍꯥꯏꯕ꯭ꯔꯥ
ꯊꯕꯛꯁꯦꯅꯦꯅ ꯅꯣꯏꯒꯤ ꯑꯗꯣꯂꯣꯝꯗ ꯊꯥꯒꯠꯈ꯭ꯔꯕꯅꯦ ꯉꯍꯥꯟ ꯐ꯭ꯔꯥꯏꯗꯦ ꯅꯨꯃꯤꯠꯇꯣ ꯑꯗꯣꯂꯣꯝꯗ ꯊꯝꯈ꯭ꯔꯕꯅꯦ ꯃꯥꯒꯤ ꯀꯣꯆꯤꯡ ꯑꯃ ꯌꯥꯎꯒꯦꯅ ꯑꯗꯨꯃꯥꯏꯅ ꯇꯧꯔꯒ
ꯑꯗꯨꯅ ꯀꯗꯥꯏ ꯖꯒꯥ ꯑꯣꯏꯗꯣꯏꯕ
ꯁꯣꯝꯒꯤ ꯑꯃ ꯀꯩ ꯇꯧꯕꯗꯣ ꯅꯨꯄꯤ ꯍꯣꯁꯇꯦꯜ ꯑꯁꯣꯝ ꯀꯔꯤꯔꯣꯝꯒꯤ ꯇꯧ ꯏꯁꯀꯣꯂꯔ ꯀꯥꯡꯕꯨꯒꯤꯗꯣ ꯗꯣ ꯍꯂꯣꯡꯒꯤꯗꯣ ꯀꯔꯤ ꯂꯩꯕꯒꯤꯗꯣ ꯃꯥ ꯒ꯭ꯌꯥꯁ ꯊꯣꯛꯈꯤꯕ ꯃꯐꯝꯗꯣ
ꯑꯥ ꯑꯥ
ꯑꯗꯨꯒꯤ ꯍꯦꯛ ꯑꯣꯄꯣꯖꯤꯠꯇ
ꯑꯣ ꯂꯩꯕꯗꯨ ꯅꯨꯡꯉꯥꯏ ꯍꯥꯏꯕ꯭ꯔꯣ
ꯎꯝ ꯅꯨꯡꯉꯥꯏꯌꯦ ꯃꯥ ꯃꯃꯥꯟꯅꯕ ꯃꯣꯏ ꯅꯤꯄꯥꯟ ꯊꯦꯡꯅꯔ ꯃꯥꯜꯂꯦ ꯁꯦꯀꯦꯟꯗꯔꯤ ꯀꯥꯡꯕꯨ ꯑꯗꯥꯏꯩꯅ ꯄꯨꯜꯂꯦꯅ ꯍꯥꯏ ꯑꯗꯣ ꯈꯪꯗꯦ ꯑꯃ ꯎꯝ
ꯀꯣꯆꯤꯡꯗꯤ ꯀꯩꯅꯣꯗ ꯌꯥꯎꯍꯜꯂꯤꯕ ꯕꯤꯖꯟ ꯑꯦꯗ ꯔꯖꯗꯥ
ꯑ
ꯕꯥꯕꯨꯒꯤ ꯗꯖ
ꯑ ꯍ ꯍ
ꯑꯣ ꯑꯗꯨꯗ ꯑꯣ ꯐꯔꯦ ꯐꯔꯦ ꯑꯗꯣ ꯃꯥꯗꯨ ꯀꯟꯅ ꯍꯣꯠꯅꯖꯔꯒꯅꯤ
ꯍꯣꯏ ꯍꯣꯏ ꯍꯣꯏ ꯍꯣꯏ ꯌꯥꯝ
ꯎ ꯑꯣ ꯔꯦ ꯔꯦ ꯆꯥꯛ ꯆꯥꯊꯣꯛꯑ ꯑꯗꯨꯗꯤ ꯑꯩꯗꯣ ꯑꯝꯛꯇꯪ ꯊꯕꯛ ꯏꯪꯈꯥꯡ ꯂꯣꯏꯁꯟꯈ꯭ꯔꯒ ꯆꯥꯕꯗ ꯆꯥꯅꯕ ꯇꯧꯏ
ꯍꯣꯏ ꯍꯣꯏ ꯐꯥꯏꯌꯦ ꯐꯥꯏ
ꯀꯣ ꯇꯥꯃꯦꯀꯣ
ꯑꯥ ꯑꯥ